ꯇꯥꯕ꯭ꯔꯣ
ꯀꯣꯏ ꯌꯥꯗꯔ꯭ꯤ꯫
ꯀꯔꯤꯕ
ꯇꯧꯕꯄꯗꯤ ꯌꯥꯗ꯭ꯣꯏ ꯀꯩꯒꯤꯅꯣ
ꯑꯥ ꯑꯗꯨꯗꯣ
ꯑꯩꯅꯥ
ꯑꯥ ꯑꯗꯨꯗꯣ ꯑꯩ ꯋꯥꯁꯦ ꯍꯣꯔꯦꯟ ꯀꯣꯟꯅ ꯍꯥꯏꯔꯒꯦꯕꯀꯣ ꯍꯧꯖꯤꯛ ꯑꯗꯨꯝꯗꯣ ꯋꯥꯔꯤ ꯇꯧ ꯍꯥꯏꯗꯤ
ꯍꯥꯟꯅ ꯗꯤꯁꯀꯁ
ꯍ ꯍꯥꯟꯅꯩ ꯏꯅꯤ ꯑꯩ ꯍꯣꯔꯦꯟ ꯀꯣꯟꯅꯁꯤ ꯂꯨ ꯑꯣ ꯀꯣ ꯁꯤꯁꯤꯀꯣꯜ ꯑꯗꯨ ꯂꯣꯏꯔꯀꯥꯟ ꯍꯥꯏꯔꯒꯦꯕ ꯑꯗꯨ ꯋꯥꯗꯣ ꯑꯩꯗꯅ ꯎꯝ ꯑꯩ ꯅꯝꯕꯔ ꯀꯔꯝꯕꯅꯣ
ꯅꯪꯒꯤ ꯅꯝꯕꯔ ꯁꯤꯛꯁꯅ ꯍꯧꯕꯗꯣ ꯅꯪ ꯉꯔꯥꯡ ꯄꯤꯔꯛꯄꯗꯣ
ꯁꯤꯛꯁ ꯗꯕꯜ ꯖꯤꯔꯣ ꯅꯥꯏꯟꯗ ꯅꯠꯇ꯭ꯔꯣ ꯑꯣ ꯑꯣ ꯑꯣ ꯑꯗꯣ ꯑꯩꯗꯨ ꯃꯅꯣꯟꯗꯣ ꯍꯣꯔꯦꯟ ꯀꯣꯟꯅ ꯍꯥꯏꯔꯒꯦ꯫ ꯍꯧꯖꯤꯛꯇꯤ ꯅꯪ ꯀꯥꯏ ꯆꯠꯂꯨꯅꯣ
ꯑꯩ ꯏꯟꯇꯔꯚꯤꯌꯨ ꯆꯠꯂꯨꯏꯅꯦ꯫
ꯀꯔꯤꯇꯕꯤꯌꯨꯅꯣ
ꯊꯕꯛꯀꯤ
ꯃꯥꯟꯗꯔ ꯃꯥꯟꯗꯔ ꯉꯥꯏꯈꯣ ꯅꯪ ꯑꯗꯨꯗ ꯂꯥꯏꯔꯤ ꯑꯩꯅ ꯁꯨꯝ ꯈꯟꯕꯗ ꯃꯤ ꯍꯜꯂꯛꯄ ꯃꯥꯜꯂꯦ꯫
ꯃꯤ ꯍꯜꯂꯛꯑꯗꯤ ꯀꯩꯗꯧꯔꯒꯦ
ꯁꯨꯝ ꯍꯥꯏꯅꯤꯗ ꯑꯩꯅ ꯃꯤꯒꯤ ꯖꯒꯥꯁꯦ ꯆꯥꯏꯁꯤꯜꯂ ꯂꯩꯕꯅꯦ ꯑꯗꯨ ꯃꯣꯏ ꯍꯜꯂꯛꯄ ꯃꯥꯜꯂꯦ꯫ ꯑꯗꯣ ꯑꯅꯤꯗꯣ ꯍꯧꯅꯔꯀꯥꯟ ꯆꯠꯈ꯭ꯔꯒꯦꯗꯤ ꯑꯩ ꯈꯪꯗ꯭ꯔꯦ ꯂꯩꯔꯝꯗꯦ ꯑꯝꯇ
ꯅꯪꯅ ꯑꯦꯛꯖꯥꯝꯒ ꯂꯩꯔꯤꯛ ꯄꯥꯗꯕꯤ ꯀꯗꯥꯥꯏ ꯆꯠꯂꯣꯏꯅꯣꯕ
ꯀꯔꯤꯒꯤ ꯑꯦꯛꯖꯥꯝꯅꯣ ꯀꯅꯥꯏ ꯑꯦꯛꯖꯥꯝꯅꯣ ꯑꯦꯛꯖꯥꯝꯒ ꯑꯝꯇ ꯊꯥꯔꯣꯏ ꯑꯩ ꯐꯥꯒꯤ ꯇꯧꯕꯅꯦ ꯐꯥꯒꯤ ꯇꯧꯕꯅꯦ꯫
ꯎꯝ
ꯌꯥꯝ ꯇꯜꯂꯦ ꯕꯤꯠꯀ ꯌꯥꯎꯗꯦ ꯈꯣꯡꯒ ꯌꯥꯝ ꯅꯥꯏ ꯈꯨꯅꯤꯡ ꯑꯋꯥꯡꯕꯤ ꯇꯣꯡꯕꯁꯦ꯫ ꯃꯣꯏꯁꯨ ꯂꯛꯑꯕꯥ ꯃꯥꯜꯂꯦ꯫ ꯍꯧꯅꯔ ꯆꯠꯂꯝꯃꯗꯤ ꯀꯔꯤ
ꯆꯥꯛ ꯆꯥꯛ ꯆꯥꯛꯀ ꯆꯥꯔꯕꯣ ꯅꯪꯕꯣ?
ꯆꯥꯛ ꯌꯨꯝꯗꯒꯤ ꯆꯥꯔꯛꯑꯦ ꯑꯩꯉꯥꯡ ꯌꯨꯝꯗ ꯑꯃꯨꯛ ꯆꯠꯂꯦ ꯍꯧꯖꯤꯛ ꯑꯃꯨ ꯌꯨꯝ ꯍꯜꯂꯛꯏꯅꯦ
ꯏꯁ
ꯑꯥ ꯀꯩꯗꯧꯔꯤꯅꯣ ꯅꯪ
ꯑꯩꯁꯦ ꯃꯌꯥꯝꯒꯤ ꯃꯌꯥꯝꯒꯤ ꯋꯥꯔꯤ ꯁꯥꯟꯅꯔꯝꯕꯅꯦ
ꯑꯩ ꯌꯥꯝ ꯋꯥꯔꯦꯀꯣ ꯀ ꯂꯥꯛꯀꯁꯦ ꯂꯣꯏꯅꯃꯛ ꯆꯣꯛꯊꯔꯦ
ꯅꯪ ꯀꯗꯥꯥꯏ ꯇꯥꯟꯅ ꯆꯠꯂꯣꯏꯅꯣ ꯍꯥꯏꯕ ꯅꯪꯒꯤꯁꯦ
ꯑꯩ ꯏꯟꯇꯔꯚꯤꯌꯨ ꯆꯠꯂꯨꯏꯅꯦ ꯍꯥꯏꯕ ꯑꯗꯨꯒ ꯑꯥ ꯃꯄꯥꯟꯗꯒꯤ ꯁꯤꯐꯧ ꯑꯃꯨꯛ ꯂꯥꯛꯏꯅꯦ
ꯏꯟꯇꯔꯚꯤꯌꯨꯗꯣ ꯀꯩ ꯀꯩ ꯏꯟꯇꯔꯕꯚꯤꯌꯨꯅꯣ ꯍꯥꯏꯕ
ꯊꯕꯛꯀꯤꯅꯦ ꯍꯥꯏꯕ ꯊ ꯊꯕꯛ ꯆꯥꯒꯤ ꯑꯪꯒꯋꯥꯗꯤꯒꯤ
ꯑꯣ ꯑꯣ
ꯅꯩꯗ꯭ꯔꯥ ꯅꯩꯗ꯭ꯔꯥꯌꯦꯡꯉꯨ
ꯅꯩ ꯅꯩꯌꯦ ꯅꯩꯌꯦ ꯀꯩꯝ ꯍꯡꯉꯛ ꯑꯗꯨꯗꯤ ꯀꯃꯥꯏꯅ ꯀꯃꯥꯏꯅ ꯏꯟꯇꯔꯚꯤꯌꯨ ꯇꯧꯔꯤꯕ
ꯏꯟꯇꯔꯚꯤꯌꯨꯅꯦꯕꯨꯗꯤ ꯍꯥꯏꯕꯀꯣ ꯑꯗꯨꯒꯅꯦ ꯀꯩꯝ ꯍꯪꯉꯛꯇꯦ ꯑꯩꯒꯤ ꯁꯥꯔꯇꯤꯐꯤꯀꯦꯠ ꯀꯩꯀꯥꯗꯣ
ꯑꯥ
ꯑꯗꯨ ꯈꯛꯇꯪ ꯑꯥ ꯍꯥꯏꯗꯤ ꯌꯦꯡꯉꯦ ꯈꯣꯠꯂꯦ ꯑꯗꯨꯒ ꯀꯩ ꯂꯝꯒꯤ ꯃꯦꯜꯂꯤꯅꯣ ꯈꯣꯠꯂꯤꯅꯣ ꯌꯦꯡꯉꯒ ꯂꯣꯏꯔꯦ ꯍꯪꯅꯤꯡꯉꯥꯏ ꯂꯩꯇꯦ ꯍꯥꯏꯌꯦ
ꯎꯝ ꯂꯥꯛꯇꯔꯥꯗꯤ
ꯎꯝ ꯂꯩꯀꯥꯏꯒꯤ ꯃꯧ ꯂꯥꯏꯔꯤꯛ ꯍꯩꯇꯕꯒꯨꯝꯕꯅ ꯑꯣꯏꯕꯅꯤꯗꯅ ꯑꯗꯨꯗꯨꯒꯤ ꯍꯪꯉꯛꯇꯕ ꯀꯣꯏꯁꯟꯗꯨ
ꯑꯣ ꯅꯪꯗꯤ ꯂꯥꯏꯔꯤꯛ ꯍꯩꯕꯤꯅꯤꯅ ꯈꯨꯃꯛꯅꯤꯅ ꯍꯪꯉꯛꯇ꯭ꯔꯕ ꯃꯣꯏꯅ
ꯑꯗꯣ ꯈꯪꯉꯕ ꯑꯩꯈꯣꯏꯒꯤ ꯍꯥꯏꯗꯤ ꯂꯝꯗꯨꯒꯤ ꯃꯤ ꯑꯃ ꯊꯦꯡꯅꯩ ꯍꯥꯏꯌꯦꯕꯀꯣ ꯇꯨ ꯑꯩꯈꯣꯏ ꯕꯥꯗ ꯄꯩꯁꯥ ꯄꯤꯈ꯭ꯔꯕꯣ ꯀꯀꯥ ꯍꯣꯏꯗꯤ ꯍꯥꯏꯌꯦꯌꯦ
ꯎꯝ
ꯄꯩꯁꯥ ꯂꯣꯏ ꯅꯝꯅꯕꯒꯤ ꯃꯥꯅꯦ ꯃꯣꯏ ꯄꯤꯔꯝꯗꯣꯏ ꯃꯥꯟꯁꯤꯜꯂꯦ ꯑꯗꯨꯅꯅꯦ ꯑꯗꯨꯝ ꯈꯜꯂꯔꯣꯏꯗꯣꯏ ꯄꯣꯠꯅꯦ
ꯅꯪ ꯍꯣꯔꯦꯟꯁꯨ ꯑꯃꯨꯛ ꯌꯨꯝ ꯆꯠꯇꯣꯏꯔꯣ
ꯆꯠꯂꯔꯣꯏ ꯌꯥꯝꯗ꯭ꯔꯦ
ꯌꯥꯔꯦ ꯆꯠꯂꯨꯔꯅ ꯂꯩꯔꯣ ꯌꯥꯔꯦ ꯀꯣꯏꯆꯠ ꯆꯠꯂꯤꯗꯣ ꯀꯣꯏ ꯆꯠꯂꯤꯗꯣ ꯇꯟꯗ꯭ꯔꯣ ꯈꯪꯗꯦ ꯑꯗꯨꯝ ꯆꯠꯂꯩ ꯍꯥꯏꯕ
ꯈꯨꯗꯛ ꯉꯔꯥꯡ ꯈꯨꯗꯛꯇ ꯆꯠꯂꯤꯅꯦ ꯑꯗꯣ ꯆꯤꯡ ꯇꯥꯅꯤꯗ ꯑꯁꯦꯡ ꯁꯣꯏꯗ꯭ꯔꯕꯣ
ꯈꯪꯗꯦ ꯆꯤꯡ ꯀꯥ ꯆꯤꯡ ꯀꯕꯩ ꯕꯋꯥꯔꯤꯗꯣ ꯍꯥꯏꯅꯔꯤꯕꯅꯤ
ꯍꯧꯖꯤꯛ ꯐꯥꯎꯕ ꯀꯟꯐꯥꯔꯝ ꯇꯥꯔꯝꯗꯦꯕ
ꯇꯥꯗꯤ ꯇꯥꯗꯦ ꯀꯟꯐꯥꯔꯝ ꯇꯥꯗꯦ
ꯅꯪꯅ ꯋꯥ ꯑꯃ ꯍꯥꯏꯗꯕꯒꯤ ꯃꯣꯏ ꯇꯥꯕ ꯉꯝꯗꯕ ꯑꯣꯏꯔꯝꯅꯤ
ꯑꯩꯁꯤꯅ ꯀꯩꯅꯣꯅꯤꯅ ꯀꯔꯤ ꯑꯥ ꯃꯀꯣꯛꯅꯤꯅ ꯑꯩꯅ ꯋꯥ ꯑꯃ ꯍꯥꯏꯕꯗ ꯂꯣꯏꯅ ꯇꯥꯗꯧꯔꯕ ꯇꯥꯏꯞꯇ ꯃꯁꯤ
ꯇꯥꯗꯣꯏꯅꯦ ꯅꯪꯅ ꯋꯥ ꯑꯃ ꯍꯥꯏꯕꯗ ꯅꯪꯒꯤ ꯋꯥ ꯑꯃ ꯌꯥꯎꯗ꯭ꯔꯗꯤ ꯀꯅꯥꯅ ꯌꯥꯔꯤꯒꯦ ꯑꯝꯇ ꯍꯥꯏꯔꯣꯑꯣ ꯅꯣꯏ ꯄꯥꯔꯇꯤꯗ ꯀꯩꯅꯣꯝ ꯆꯠꯇꯣꯔꯦ ꯍꯪꯉꯣ ꯃꯉꯣꯟꯗ ꯍꯪꯉꯣ ꯃꯉꯣꯟꯗ ꯍꯪꯉꯣꯅ
ꯎꯝ
ꯅꯍꯥꯟꯁꯨ ꯒꯥꯔꯤꯒꯁꯦ ꯊꯧꯕ ꯅꯠꯇꯦ ꯏꯁꯇꯥꯔꯠ ꯇꯧꯕ ꯅꯠꯇꯦ ꯒꯥꯔꯤꯒꯁꯦ
ꯏꯁꯇꯥꯔꯠ ꯇꯧꯈ꯭ꯔꯕꯧꯗ ꯐꯣꯟ ꯇꯧꯁꯟꯂꯣ ꯃꯉꯣꯟꯗ ꯍꯪꯑꯣ ꯌꯥ ꯇꯔꯦ ꯑꯩꯅꯒꯅꯦ ꯍꯥꯏꯕꯁꯦ ꯅꯪꯅ ꯍꯥꯏꯔꯝꯕꯗꯣ ꯅꯪ ꯁꯤꯗ ꯆꯠꯅꯤꯅ ꯍꯥꯏꯔꯝꯕꯗꯣ ꯑꯩꯅꯅꯦ ꯁꯤꯗ ꯆꯠꯅꯤꯅ ꯍꯥꯏꯕꯅꯦ ꯑꯗꯣꯝꯗ ꯊꯧꯔꯣ ꯍꯥꯏꯕꯁꯦ ꯃꯣꯏ ꯊꯥꯖꯄꯣꯟꯗꯦ ꯅꯉꯣꯟꯗ ꯐꯣꯟ ꯇꯧꯗ꯭ꯔꯤꯕꯣ
ꯊꯥꯖꯕꯁꯦ ꯌꯥꯝ ꯋꯥꯡꯂꯤꯕꯩ ꯆꯥꯡꯅꯦꯕ
ꯑꯩꯉꯣꯟꯗꯗꯤ ꯋꯥꯡꯗ꯭ꯔꯦ
ꯅꯪꯅ ꯑꯅꯧꯕ ꯑꯣꯏ ꯇꯧꯔꯤꯅꯤ ꯃꯧ ꯈꯔ ꯂꯤꯔꯛꯑ ꯀꯥꯟꯅ ꯌꯥꯔꯛꯑꯅꯤ ꯈꯤꯇꯪ ꯂꯤꯔꯛꯄꯩ ꯀꯥꯟꯗ ꯌꯥꯔꯛꯑꯅꯤ
ꯌꯨꯝꯗꯒꯤ ꯀꯩꯖꯥꯡ ꯆꯥꯔꯛꯄ ꯍꯤꯟꯖꯥꯡ ꯍꯥꯎ ꯆꯥꯔꯛꯑꯅꯤꯅ
ꯉꯥ ꯊꯣꯡꯕ ꯉꯥ ꯑꯣ ꯑꯩꯁꯦ ꯍꯟꯗꯛ ꯃꯔꯛꯁꯦ ꯁꯤꯡꯗꯅꯦ ꯈꯥꯡ ꯊꯣꯡꯕꯁꯦ ꯍꯩꯌꯦꯕꯀꯣ
ꯎꯝ ꯎꯝ
ꯆꯤꯡꯗ ꯈꯥꯡ ꯊꯣꯡꯕ ꯍꯥꯏꯌꯦ ꯍꯣꯏ ꯁꯤꯡꯗ ꯈꯥꯡ ꯇꯧꯔꯒ ꯆꯥꯛ ꯌꯦꯟꯁꯥꯡ ꯊꯣꯡꯕꯗꯣ ꯑꯩꯁꯦ ꯉꯔꯥꯡ ꯅꯍꯥꯟꯁꯨ ꯃꯔꯣꯏ ꯕꯣꯔꯤ ꯊꯣꯡꯉꯦ ꯑꯗꯨꯒꯤꯅꯦ ꯍꯥꯎꯋꯦꯕ ꯑꯗꯨꯝ ꯍꯥꯎ ꯍꯥꯏꯗꯤ ꯑꯩꯗꯤ ꯌꯨꯇ꯭ꯌꯨꯕꯇ ꯅꯥꯟꯅ ꯌꯦꯡꯉ ꯊꯣꯡꯕꯅꯦꯕ
ꯑꯣ ꯑꯣ
ꯐꯖꯅꯁꯨ ꯇꯥꯔꯕꯒꯤ ꯉꯔꯥꯡꯗꯣ ꯑꯃ ꯁꯤꯜꯚꯔ ꯀꯥꯔꯞꯇꯧ ꯂꯩ ꯊꯣꯡꯍꯜꯂꯦ ꯀꯨꯃꯥꯏꯅ ꯇꯧꯔꯤꯁꯦ ꯑꯩꯉꯣꯟꯁꯤꯗ ꯈꯪꯕ ꯅꯨꯡꯉꯥꯏꯔꯤꯕ
ꯑꯗꯨꯗꯤ ꯍꯥꯎꯕ꯭ꯔꯥ
ꯍꯥꯎꯦ ꯑꯗꯨꯁꯨ ꯑꯗꯣ ꯑꯩꯁꯦ ꯌꯥꯝ ꯂꯤꯛꯑꯦꯕ ꯃꯆꯨ ꯊꯥꯛꯄꯗ ꯑꯗꯨꯏ ꯃꯆꯨꯗꯤ ꯀꯌꯥ ꯐꯖꯗꯦ
ꯅꯪꯃꯆꯁꯨ ꯊꯥꯕ ꯂꯤ ꯂꯤ ꯂꯤꯗꯣ ꯀꯩꯒꯤꯅꯣ ꯂꯤꯛꯀꯅꯣ
ꯃꯆꯨꯁꯦ ꯑꯩꯅ ꯁꯨꯝ ꯀꯥꯏꯅꯣꯝ ꯇꯥꯈꯤꯕꯗ ꯈꯥꯏꯌꯦꯅ ꯇꯥꯕ ꯌꯥꯝ ꯍꯥꯞꯄꯗꯤ
ꯍꯣꯏ ꯃꯌꯥꯝ ꯍꯥꯞꯄ ꯑꯗꯨ ꯀꯩꯁꯨ ꯀ ꯑꯣꯏꯅ ꯃꯌꯥꯝ ꯍꯥꯞꯇꯕ ꯅꯠꯇꯦꯗꯅ ꯑꯗꯨꯝ ꯈꯔ ꯆꯥꯡ ꯑꯝꯗ ꯍꯥꯞꯄꯣ ꯅꯪ
ꯑꯗꯣ ꯆꯥꯡꯗꯣ ꯑꯩꯗꯤ ꯆꯥꯃꯁ ꯑꯃꯒ ꯍꯥꯞꯈ꯭ꯔꯗꯤꯅꯦ ꯀꯤꯖꯩꯌꯦꯕ ꯍꯦꯛꯇ ꯌꯥꯝꯃꯕ ꯑꯣꯏ ꯍꯦꯛꯖꯅꯤꯡꯉꯦꯕ
ꯑꯦ ꯌꯥꯝꯗꯦ ꯍꯦ ꯆꯥꯝꯃꯁꯟ ꯀꯩꯁꯨ ꯍꯥꯞꯄ ꯌꯦꯟ ꯊꯣꯡꯕ ꯑꯗꯨꯝ ꯃꯌꯥꯝ ꯍꯥꯞꯄꯛꯄꯗ ꯆꯃꯁꯟꯗꯤ ꯀꯩꯁꯨ ꯇꯪꯈꯥꯏꯃꯨꯛꯇꯤ ꯍꯥꯞꯄꯣ ꯇꯪꯈꯥꯏꯗꯨꯒꯤ ꯑꯃꯨꯛ ꯍꯥꯞꯇꯣ ꯑꯗꯨꯒꯨꯝꯕꯅ ꯍꯤꯟꯖꯥꯡꯗ ꯍꯥꯞꯄꯣꯕ ꯗꯣ ꯆꯃꯆ ꯆꯃꯖꯀꯤ ꯆꯥꯃꯁ ꯆꯥꯃꯁꯀꯤ ꯃꯇꯨꯡꯕꯨꯗꯤ ꯄꯣꯜꯂꯦꯀꯣꯗꯣ ꯑꯩ ꯐꯣꯟ ꯇꯦꯝꯄꯔ ꯑꯝꯇ ꯁꯤꯟ ꯇꯥꯔꯦ ꯐꯣꯟ ꯇꯦꯝꯄꯔꯁꯦ ꯌꯥꯗ꯭ꯔꯦ
ꯑꯩꯗꯤ ꯑꯅꯤꯔꯛ ꯁꯨꯔꯦ ꯂꯩꯔꯛꯄꯗꯒꯤ ꯑꯅꯤꯔꯛꯇ ꯉꯥꯏꯔꯤ ꯌꯥꯝ ꯐꯔꯤ
ꯌꯥꯝ ꯐꯔ ꯑꯗꯨꯗꯤ
ꯑꯗꯨꯒꯅꯦ ꯈꯪꯉꯕ ꯒꯨꯒꯜ ꯄꯦꯗ ꯄꯩꯁꯥ ꯀꯥꯞꯅꯕꯒꯤ ꯔꯤꯋꯥꯔꯗ ꯐꯪꯕꯗꯣ ꯑꯗꯨꯗꯅꯦ ꯑꯩꯁꯦ ꯃꯌꯥꯝ ꯊꯣꯛꯏꯗꯅ ꯑꯗꯣ ꯃꯣꯏꯅꯔ ꯑꯦꯌꯥꯔꯕꯠꯇꯣ ꯑꯗꯨꯗꯣ ꯂꯨꯄꯥ ꯊ꯭ꯔꯤ ꯊꯥꯎꯖꯟ ꯄꯤꯕꯗꯣ ꯂꯨꯄꯥ ꯆꯍꯨꯝꯗ ꯐꯪꯅꯤꯅ ꯍꯥꯏꯔꯛꯄ
ꯎꯝ
ꯑꯗꯨꯒꯤ ꯑꯩꯁꯦ ꯏꯁ ꯐꯪꯗꯣꯔꯦꯅ ꯇꯧꯔꯒ ꯆꯦꯜꯂꯦ ꯑꯗꯨꯒ ꯄꯣꯠꯇꯣ ꯐꯠꯇꯕꯅꯤ ꯏꯑꯚꯌꯨꯡꯕꯤꯔꯕ ꯄꯦꯜꯂ ꯄꯣꯠꯅꯤ
ꯅꯪꯁꯦ ꯐꯖꯅꯌꯦ
ꯄꯦꯜꯂꯄꯣꯠꯅꯦ ꯑꯩꯅ ꯍꯥꯏꯁꯤꯅꯦ ꯑꯁ ꯑꯩꯁꯨ ꯆꯦꯟ ꯂꯣꯏꯔꯀꯥꯟꯗ ꯑꯣꯏꯅ ꯔꯤꯕꯚꯤꯌꯨꯒ ꯊꯤꯒꯠꯂꯛꯑꯦ ꯕꯦꯔꯥꯅꯦ
ꯃꯥꯅꯦ ꯅꯪꯁꯨ ꯅꯥꯍꯟꯋ ꯆꯦꯟꯗꯉ ꯔꯤꯕ꯭ꯨꯗꯨ ꯌꯦꯡꯉꯗ ꯆꯦꯟꯗꯉ ꯄꯣꯠ ꯔꯤꯕ꯭ꯌꯨ ꯌꯦꯜꯂꯒ ꯆꯦꯡꯗ꯭ꯔꯣ ꯑꯩ ꯆꯦꯜꯂꯤ ꯑꯗꯨꯃꯥꯏꯅ ꯑꯩꯗꯤ ꯄꯣꯠ ꯀꯩ ꯀꯩ ꯀꯃꯥꯏ ꯀꯃꯥꯏꯅ ꯇꯧꯒꯦ ꯍꯥꯏꯅ ꯔꯤꯕ꯭ꯌꯨꯗꯣ ꯌꯦꯂ ꯌꯦꯡꯉꯒ ꯆꯦꯜꯂꯦꯕ
ꯑꯗꯨꯃꯥꯏꯅ ꯌꯦꯡꯉꯦꯕꯀꯣ ꯍꯥꯏꯗꯤ ꯍꯅ ꯌꯦꯡꯕꯗꯣ ꯑ ꯀꯩ ꯇꯧꯔꯒꯦ ꯈꯪꯗꯦ ꯑꯗꯨꯒꯤꯗꯨꯗꯗꯤ ꯕꯤꯔꯅꯦ ꯅ ꯍꯥꯏ ꯍꯥꯏꯖꯤ ꯑꯩꯁꯦ ꯉꯁꯤ ꯈꯤꯇꯪ ꯃꯦꯀꯞ ꯈꯤꯇꯪ ꯇꯧꯔ ꯆꯠꯄꯅꯦ ꯉꯁꯤ ꯁꯛꯁꯦ ꯈꯤꯇꯪ ꯐꯖꯍꯟꯒꯦ
ꯎꯝ
ꯂꯥꯛꯀꯁꯦ ꯁꯤꯗꯔꯗꯤ ꯈꯨ ꯉ ꯆꯣꯡꯕꯗ
ꯅꯣꯡ ꯐꯥꯗꯣꯛ ꯑꯗꯨꯃꯥꯏꯅ ꯀꯦ ꯑꯗꯨꯃꯥꯏꯅ ꯇꯧꯅꯔꯨꯔꯕ
ꯀꯦꯗꯦ ꯅꯪꯅ ꯅꯪꯅ ꯑꯩ ꯀꯦꯗꯦ ꯍꯥꯏꯕ ꯈꯨꯀꯤꯦ ꯑꯗꯨꯅꯦ ꯑꯩꯅ ꯀꯦꯗ꯭ꯔꯤꯁꯦ ꯌꯥꯝꯅꯕꯨꯗꯤ ꯅꯠꯇꯦ
ꯅꯪꯒꯤꯦ ꯂꯤꯞꯁꯇꯤꯛ ꯑꯉꯥꯡ ꯑꯃ ꯁꯪꯕꯗꯨꯔꯣ
ꯌꯥꯔꯦ ꯑꯉꯥꯡꯕꯁꯤ ꯀꯩꯗꯧꯔꯒꯦ ꯍꯥꯏꯕꯅꯤꯗ
ꯅꯪ ꯀꯦ ꯍꯥꯏꯔꯗꯤ ꯂꯤꯞꯆꯦ ꯑꯉꯥꯡ ꯑꯃ ꯁꯪꯕꯗꯣꯔꯕ꯭ꯔ ꯅꯪ ꯀꯦꯅ ꯍꯥꯏꯖꯔꯤꯁꯦ ꯉ
ꯅꯪ ꯍꯧꯛꯁꯤ ꯑꯉꯥꯡꯕꯗ ꯑꯦꯟꯇꯤ ꯑꯣꯏꯔꯤꯁꯦ ꯀꯩꯒꯤꯅꯣ ꯍꯥꯏꯕ
ꯑꯦꯟꯇꯤ ꯑꯣꯏꯗꯤꯦ ꯕꯦꯝꯃ ꯑꯩ ꯀꯩꯁꯨ ꯑꯣꯏꯗꯦ ꯑꯩ ꯂꯤꯞꯁꯦ ꯑꯉꯥꯡꯕ ꯁꯪꯕꯅꯤꯉꯣ ꯅꯪ ꯈꯪꯒꯠꯇꯣꯏꯅꯦ ꯑꯩ ꯑꯩꯁꯨ ꯑꯉꯥꯡꯕ ꯑꯥꯗ ꯁꯪꯕ ꯑꯉꯥꯡꯕꯗ ꯑꯩꯅ ꯃꯦꯔꯨꯟ ꯑꯣꯏꯕꯒꯨꯝꯕ ꯁꯪꯕꯅꯦꯣꯏ ꯑꯗꯒꯤ ꯄꯨꯔꯥ ꯌꯥꯝ ꯔꯦꯠ ꯗꯥꯏꯔꯛꯄꯨꯔꯤ ꯁꯪꯗꯦ ꯅꯪꯒꯤ ꯔꯦꯠ ꯗꯥꯏꯔꯛꯇꯨꯗꯤ ꯑꯩꯅꯕꯨ ꯈꯪꯗꯦ ꯑꯩꯅ ꯁꯪꯒꯅ ꯑꯉꯥꯡ
ꯗꯥꯏꯔꯦꯛ ꯁꯪꯕꯗꯨꯁꯨ ꯐꯖꯕꯅꯦ
ꯐꯖꯩꯌꯦ ꯑꯗꯣ ꯑꯩꯈꯣꯏꯅ ꯑꯣꯐꯤꯁ ꯆꯠꯇꯧꯕꯗꯤ ꯅꯠꯇꯦꯗꯅ
ꯀꯔꯤ ꯑꯣꯐꯤꯁ ꯑꯣꯏꯒꯦꯔꯥ ꯑꯣꯏꯔꯣꯏꯔꯥ ꯅꯨꯡꯇꯤꯒꯤ ꯑꯣꯐꯤꯁ ꯆꯠꯄꯅꯦꯅ ꯈꯜꯂꯒ ꯁꯪꯉ ꯂꯣꯏꯔꯦ
ꯃꯤꯁ ꯌꯥꯗꯦ ꯊꯤ ꯊꯤ ꯅꯪꯒꯤ ꯔꯦꯠ ꯑꯣꯔꯦꯟꯖ ꯑꯣꯔꯦꯟꯖ ꯆꯪꯉꯦ ꯍꯥꯏꯕ ꯅꯪꯒꯤ ꯅꯪꯅ ꯁꯪꯉꯤꯕ ꯔꯦꯗꯠꯇꯣ ꯑꯣꯔꯦꯟꯖ ꯆꯪꯉꯦ ꯍꯥꯏꯕ ꯑꯣꯔꯦꯟꯖ
ꯐꯖꯗ꯭ꯔꯥꯕꯗꯣ ꯌꯥꯝ ꯊꯤꯔꯕꯣ ꯑꯩꯉꯣꯟꯗ
ꯐꯖꯗꯦ ꯍꯥꯏꯕ ꯊꯤ ꯍꯥꯏꯕ ꯀꯂꯔꯗꯣ ꯃꯆꯨ ꯑꯆꯝ
ꯍꯥꯏꯔꯁꯨ ꯌꯥꯕꯅꯦ
ꯑꯗꯨ ꯃꯔꯛ ꯃꯔꯛꯇꯒ ꯁꯪꯒꯣꯜ ꯝ ꯁꯪꯖꯤꯜꯂꯛꯑꯗꯤ ꯊꯤ ꯍꯥꯏꯕ
ꯇꯂꯅꯪ
ꯑꯦꯁ ꯑꯁꯦꯡꯕ ꯍꯥꯏꯔꯁꯨ ꯁꯥꯎꯅꯤꯡꯉꯗꯤ ꯈꯪꯗ꯭ꯔꯦ
ꯌꯥꯔꯦ ꯅꯣꯡꯃꯗꯁꯨ ꯐꯖꯩ ꯍꯥꯏꯕꯤꯗꯦ
ꯏꯁ ꯑꯩꯅ ꯀꯔꯥꯏꯗꯧꯅ ꯅꯣꯡꯃꯛꯇ ꯐꯖ ꯐꯖꯩꯅ ꯍꯥꯏꯗꯕ ꯍꯥ
ꯑ ꯏꯗꯦ
ꯏꯁ ꯅꯁꯥꯛꯇꯨꯒ
ꯌꯦꯟ ꯊꯣꯡꯕ ꯆꯥꯅꯤꯡꯉ
ꯑꯗꯨꯗꯤ ꯐꯖꯅ ꯂꯥꯛꯑꯣ ꯐꯖꯅ ꯍꯥꯏꯒꯤ ꯑꯁ ꯋꯥꯑꯥꯏ ꯍꯦ ꯇꯧꯔꯤꯁꯤ ꯍꯤꯞꯄꯒ ꯑꯗꯨꯝ ꯂꯩꯕꯅꯤꯅ ꯋꯥꯠꯁꯤꯜꯂꯛꯑꯦꯕ
ꯑꯥꯎ ꯑꯩ ꯃꯤ ꯊꯤꯀꯦ
ꯀꯒꯤ ꯃꯤꯅꯣ
ꯑ ꯁꯤꯗꯅꯦ ꯅꯪꯒꯤ ꯅꯃꯥꯟꯅꯕꯤ ꯑꯃ ꯂꯩꯕꯗꯣ ꯁꯤꯗ
ꯎꯝ ꯎꯝ
ꯑꯗꯨꯁꯨ ꯃꯥꯁꯨ ꯁꯨꯃꯥꯏꯅ ꯇꯧꯋꯦ ꯍꯥꯏꯌꯦ
ꯎꯝ ꯎꯝ ꯎꯝ ꯐꯪꯉꯦ ꯃꯥꯅꯁꯨ ꯍꯥꯏꯔꯛꯑꯦ ꯑꯩꯉꯣꯟꯗ
ꯑ ꯑꯩ ꯃꯉꯣꯟꯗꯁꯨ ꯇꯧꯁꯟꯗꯣꯏꯅꯦ ꯑꯗꯨꯒꯤ
ꯃꯥ ꯊꯕꯛ ꯆꯠꯀꯦ ꯍꯥꯏꯕꯅꯦ
ꯑꯧ ꯃꯥꯅ ꯅꯨꯡꯗꯥꯡ ꯇꯧꯁꯦꯅ ꯍꯥꯏꯕꯅꯦ ꯉꯔꯥꯡꯁꯨ ꯑꯗꯣ ꯅꯨꯡꯗꯥꯡꯗꯣ ꯑꯩꯁꯨ ꯉꯔꯥꯡꯗꯤ ꯆꯤꯜꯂꯦꯕ ꯅꯨꯡꯗꯥꯡꯗꯣ ꯑꯩꯁꯨ ꯍꯥꯏꯗꯤ ꯌꯨꯝꯗ ꯂꯩꯕꯒꯤ
ꯑꯗꯨꯗꯤ ꯍꯣꯔꯦꯟ ꯍꯟꯗꯥꯛ ꯅꯪ ꯁꯪꯉꯗꯤ ꯑꯩꯒꯁꯨ ꯌꯥꯅꯤꯅꯦ
ꯌꯥꯅꯤ ꯅꯪꯒꯤ ꯑꯇꯣꯞꯄ ꯂꯩꯇ꯭ꯔꯕꯣ
ꯂꯩꯌꯦꯕ ꯑꯩꯒꯤ ꯃꯌꯥꯝ ꯂꯩꯌꯦꯕ ꯑꯗꯨꯅꯦ ꯑꯩꯅ ꯍꯥꯏꯁꯦ ꯍꯣꯏ ꯍꯣꯏ ꯑꯗꯨꯏꯅꯦ ꯅꯪ ꯍꯥꯏꯔꯤꯁꯦ ꯑꯗꯣ ꯑꯩ ꯊꯝꯃꯒꯦꯀꯣ ꯎꯝ ꯎꯝ